ꯑꯗꯨꯝ ꯐꯔꯤ ꯍꯥꯥ
ꯀꯅꯥ ꯀꯅꯥ ꯕꯣꯜ ꯌꯦꯡꯗꯣꯏꯅꯣ ꯅꯪꯗꯤ
ꯑꯩ ꯏꯆꯦꯒ ꯏꯕꯥꯏꯒ ꯏꯁꯦꯟ ꯅꯨꯄꯥ ꯑꯃ ꯑꯈꯣꯏ ꯃꯔꯤ
ꯑꯣ ꯑꯣ ꯅꯨꯡꯉꯥꯏꯌꯦꯅ ꯁꯤꯡꯖꯨꯒꯨꯝꯕ ꯑꯃ ꯃꯦꯠꯂꯒ ꯌꯦꯡꯂꯒ ꯆꯥꯎꯑꯣ ꯇꯨꯝꯅꯤꯡꯗꯅꯤꯡꯉꯥꯏ
ꯍꯧꯖꯤꯛ ꯆꯥꯛ ꯇꯣꯛꯄꯗ ꯉꯥꯏꯔꯤ
ꯑꯥ ꯍꯣꯔꯦꯟ ꯍꯥꯏꯕꯅꯤꯍꯦ
ꯑꯥ
ꯄꯨꯡ ꯕꯔꯣ ꯃꯈꯥꯏꯗ ꯍꯧꯔꯗꯤ ꯋꯥꯟ ꯊꯥꯔꯇꯤ ꯑꯗꯨꯋꯥꯏꯗ ꯂꯣꯏꯒꯅꯤꯅ
ꯋꯥꯟ ꯊꯥꯔꯇꯤ ꯇꯨ ꯋꯥꯟ ꯊꯥꯔꯇꯤ ꯍꯦꯟꯒꯅꯤꯗ ꯇꯨꯋꯦꯜꯞ ꯊꯥꯔꯇꯤꯗꯒꯤ ꯍꯧꯕꯅꯤꯅ ꯅꯥꯏꯟꯇꯤ ꯃꯤꯅꯤꯠꯁꯇꯤ ꯄꯨꯔꯥ ꯋꯥꯟ ꯊꯥꯔꯇꯤ ꯑꯋꯥꯔꯁꯅꯦ ꯇꯨ ꯇꯨ ꯊꯥꯔꯇꯤ
ꯍꯣꯏ ꯑꯗꯨꯃꯥꯏꯅ ꯑꯩ ꯉꯥꯡ ꯈꯈ꯭ꯔꯅꯤꯗꯨꯗꯤ ꯀꯔꯤꯅꯣꯗ ꯉꯟꯅ ꯑꯗꯨꯝ ꯄꯨꯡ ꯇꯨꯝꯗꯅ ꯑꯗꯨꯝ ꯂꯩꯔꯗꯤ ꯆꯥꯛ ꯂꯥꯝꯕꯅꯦ ꯇꯣ ꯀ꯭ꯔꯤꯅꯣ ꯆꯥꯅꯤꯡꯉꯥꯏꯗ ꯁꯤꯜꯂꯣ ꯅꯆꯦꯗ ꯍꯥꯏꯔꯣ ꯑꯩꯒꯤ ꯏꯆꯦꯗ ꯍꯥꯏ ꯏꯆꯦꯗ ꯍꯥꯏꯔꯣ
ꯎꯝ
ꯁꯤꯡꯖꯨꯔꯥ ꯀꯔꯤꯔꯥ ꯍꯣꯏ ꯑꯗꯨꯗ ꯆꯥꯕ ꯌꯥꯏꯀꯣ ꯕ꯭ꯔꯦꯛꯇ
ꯎꯝ ꯂꯩꯒꯅꯤ ꯍꯥꯏꯔꯒ ꯃꯔꯥꯛ
ꯍꯥꯍꯥ
ꯑꯈꯣꯏꯁꯨ ꯑꯆꯥꯄꯣꯠ ꯆꯥꯗꯅ ꯂꯩꯇꯕꯒꯤ ꯃꯦꯡꯒꯣ ꯁꯦꯛ ꯁꯦꯝꯂꯒ ꯊꯛ ꯊꯛꯀꯦꯅ ꯂꯩꯕꯅꯦ
ꯑꯁ ꯃꯦꯡꯒꯣꯗꯤ ꯌꯥꯝ ꯂꯩꯔꯤꯕꯅꯤ ꯉꯁꯥꯏ ꯏꯁꯦ ꯕꯦꯡꯗ ꯆꯠꯄ ꯄꯨꯔꯛꯄ ꯃꯃꯥꯟꯅꯕꯤꯅ ꯄꯤꯕꯅꯦꯅ
ꯑꯩ ꯌꯥꯝ ꯍꯥꯎꯔꯝꯒꯅꯤ ꯑꯗꯨ ꯁꯦꯛ ꯁꯦꯡ ꯃꯣ ꯃꯤꯜꯒꯨꯝꯕ ꯂꯩꯔꯗꯤ ꯑꯈꯣꯏꯁꯨ ꯃꯤꯜꯛꯗꯣ ꯑꯁ ꯀꯔꯤ ꯁꯪꯒꯣꯝꯗꯣ ꯗꯨꯀꯥꯟꯗꯒꯤ ꯂꯩꯔꯦꯒ ꯉꯔꯥꯟꯗ꯭ꯔꯗ ꯐꯖꯅ ꯉꯔꯥꯟ ꯇꯧꯔꯒ ꯊꯥꯛ ꯀꯦꯅ ꯂꯩꯕꯅꯦ ꯁꯤꯡꯖꯨꯗꯨ ꯆꯥꯃꯟꯕꯒꯤ ꯄꯨꯛꯇꯨ ꯌꯥꯗ꯭ꯔꯦꯕ ꯑꯗꯨꯒꯤ ꯃꯦꯡꯒꯣ ꯁꯦꯛ ꯊꯛꯄꯒꯤꯅ ꯂꯩꯕ
ꯎꯝ ꯃꯨꯟ ꯌꯥꯝ ꯃꯨꯟꯈ꯭ꯔꯦꯕ
ꯃꯤ ꯍꯟꯗꯛꯁꯦ ꯃꯨꯟꯕꯒꯤ ꯃꯇꯝ ꯑꯣꯏꯕꯒꯤꯀꯣ
ꯎꯝ
ꯑꯈꯣꯏꯗꯤ ꯃꯤꯅ ꯅꯨꯡꯁꯤꯅ ꯄꯤ ꯄꯤꯕꯤꯗ꯭ꯔꯒꯗꯤ ꯆꯥꯕ ꯐꯪꯗꯦ
ꯎꯝ ꯁꯤꯗꯁꯨ ꯍꯩꯅꯧꯒꯤ ꯄꯥꯝꯕꯤꯗꯤ ꯂꯩ ꯇꯦ ꯏꯆꯦꯅ ꯉꯁꯥꯏ ꯑꯥ ꯀꯩꯅꯣ ꯆꯠꯄꯗ ꯃꯥꯅ ꯃꯃꯥꯟꯅꯕꯤ ꯄꯤꯕꯅꯦꯅ ꯄꯨꯔꯛꯄ ꯃꯌꯥꯝ ꯄꯨꯔꯛꯑꯦ ꯉꯁꯤ
ꯎꯝ ꯎꯝ ꯑꯈꯣꯏꯁꯨ ꯅꯍꯥꯟ ꯑꯥ ꯑꯥ ꯀꯔꯤꯔꯥ ꯀꯩꯕꯤꯌꯦꯛꯇ ꯂꯧꯕ ꯆꯠꯄꯅꯦ
ꯎꯝ
ꯑꯗꯨ ꯁꯥꯏꯗ ꯇꯧꯕ ꯆꯠꯂꯒ ꯉꯔꯥꯡ ꯅꯨꯃꯤꯠ ꯑꯅꯤ ꯆꯥ ꯂꯣꯏꯁꯤꯟꯒ꯭ꯔꯦ ꯑꯗꯣ ꯉꯁꯤ ꯏꯃꯥꯟꯅꯕ ꯗ ꯈꯔ ꯂꯩꯌꯦ ꯍꯥꯏꯑꯦ ꯑꯗꯣ ꯕꯅ ꯍꯤꯡꯒꯣꯜꯗꯒꯤ ꯁꯦꯛ ꯁꯦꯝꯂꯒ ꯊꯥꯛꯁꯦ ꯍꯥꯏꯑꯦ ꯍꯥꯎꯒꯦꯔꯥ ꯍꯥꯎꯔꯣꯏꯔꯗꯤ ꯈꯪꯗ꯭ꯔꯦ
ꯑꯣ ꯐꯅꯤ
ꯈꯪꯗꯦ ꯍꯥꯎꯒꯦꯔ ꯍꯥꯎꯔꯣꯏꯔ ꯍꯣꯏ ꯑꯗꯨꯒꯨꯝꯕꯗꯗꯤ ꯕꯣꯜ ꯌꯦꯡꯕꯒꯨꯝꯕꯗꯗꯤ ꯁꯤꯡꯖꯨ ꯆꯥꯔꯒ ꯇꯨꯝꯒ꯭ꯔꯦ ꯁꯦꯔꯥ ꯑꯩꯈꯣꯏꯕꯨ ꯔꯤꯐ꯭ꯔꯦꯁ ꯇꯧꯕꯗꯨ ꯑꯗꯨꯝ ꯇꯧꯗꯕꯅꯤ ꯑꯗꯨꯝ ꯊꯨꯝꯕ ꯊꯛꯑꯗꯤ ꯇꯨꯝꯅꯤꯡꯈ꯭ꯔꯅꯤꯕ ꯑꯗꯨꯒꯤ ꯁꯤꯡ ꯁꯤꯡꯖꯨꯁꯨ ꯑꯗꯨꯝ ꯇꯤꯒꯤ ꯆꯥꯕꯒꯤ ꯀꯤꯁꯨ ꯀꯤꯕ ꯒꯦꯁꯇ꯭ꯔꯤꯛ ꯀꯟꯕꯅꯤꯅ
ꯕꯣꯜꯗꯤ ꯑꯗꯨꯝ ꯌꯦꯡꯕ꯭ꯔꯥ ꯅꯣꯏꯗꯤ
ꯅꯨꯡꯇꯤꯒꯤ ꯌꯦꯡꯗꯦ ꯇꯨꯝꯅꯤꯡꯃꯟꯕꯒꯤ ꯑꯩꯈꯣꯏꯅ ꯌꯦꯡꯅꯤꯡꯕ ꯇꯤꯝ ꯁꯥꯟꯅꯔꯗꯤ ꯑꯗꯨꯝ ꯌꯦꯡꯒꯅꯤ ꯑꯗꯨ ꯁꯤ ꯋꯦꯀꯦꯟꯗꯤ ꯑꯗꯨꯝ ꯌꯦꯡꯒꯗꯕ ꯃꯥꯜꯂꯦ ꯃꯟꯗꯦꯕꯥꯎ ꯃꯟꯗꯦꯗ ꯑꯗꯨꯅꯦ ꯑꯁꯤ ꯍꯟꯗꯛ ꯑꯁꯤ ꯋꯦꯛꯀꯦꯟꯒꯤ ꯃꯟꯗꯦ ꯐꯥꯎꯕꯒꯤ ꯑꯩꯗꯤ ꯐꯖꯒꯅꯤ ꯄꯣꯔꯇꯨꯒꯜꯁꯨ ꯂꯩꯌꯦ ꯀꯔꯤꯔꯥ ꯁ꯭ꯄꯦꯟꯁꯨ ꯂꯩꯌꯦ ꯑꯔꯖꯦꯟꯇꯤꯅꯥꯁꯨ ꯂꯩꯌꯦ ꯃꯟꯗꯦꯗ ꯕ꯭ꯔꯥꯖꯤꯜ ꯒ ꯖꯄꯥꯟ ꯒ ꯑꯃꯨꯛ ꯑꯁ ꯂꯣꯏꯔꯦ ꯂꯣꯏꯔꯦ ꯎꯝ ꯍꯣꯏ ꯂꯩꯥꯌꯦ ꯐꯖꯔꯅꯤ ꯍꯟꯗꯛꯇꯤ ꯕꯣꯜ ꯌꯦꯡꯕ ꯇꯨꯝꯕ ꯃꯇꯝꯒ ꯈꯪꯗ꯭ꯔꯦ ꯌꯨꯝꯗꯒꯥ ꯂꯩꯥꯔꯗꯤꯀꯣ ꯑꯁ ꯐꯥꯖꯅ ꯆꯩꯔꯅꯤ ꯏꯃꯥꯅ ꯁꯤꯔꯦ ꯏꯇꯣꯝꯇ ꯂꯩꯕꯒꯤꯅꯦ
ꯅꯪ ꯍꯧꯖꯤꯛꯇꯤ ꯌꯨꯝꯗ ꯂꯩꯇꯕ꯭ꯔꯥ ꯔꯦꯟꯇ ꯂꯩꯕ꯭ꯔꯥꯅ
ꯔꯦꯟꯗ ꯂꯩꯕꯅꯦ ꯌꯨꯝꯗꯒꯤ ꯂꯥꯞꯈ꯭ꯔꯦ ꯑꯩꯈꯣꯏꯗꯤ
ꯑꯆꯥ
ꯎꯄꯥꯏ ꯂꯩꯇꯦ ꯁꯤ ꯇ꯭ꯔꯦꯅꯤꯡ ꯆꯠꯄꯅꯤꯅꯀꯣ ꯏꯃꯥ ꯏꯄꯥ ꯈꯨꯟ ꯊꯥꯗꯣꯛꯂꯒ ꯔꯦꯟꯗ ꯂꯩꯔꯒ ꯇ꯭ꯔꯦꯅꯤꯡ ꯇꯧꯗ꯭ꯔꯗꯤ ꯌꯥꯗ꯭ꯔꯦ ꯌꯨꯝꯗ ꯈꯛ ꯂꯩꯔꯗꯤ ꯑꯩꯈꯣꯏꯒꯤ ꯃꯥꯡꯉꯦꯕ ꯑꯗꯨꯒꯤ ꯑꯩꯈꯣꯏꯒꯤ ꯀꯥꯟꯅꯕ ꯇꯝꯍꯧꯕ ꯇ꯭ꯔꯦꯅꯤꯡꯒꯨꯝꯕ ꯑꯗꯨꯝ ꯌꯥꯕ꯭ꯔꯥ ꯌꯥꯗꯕ꯭ꯔꯥ ꯃꯤ ꯑꯇꯣꯞꯄꯒꯨꯝꯅ ꯇ꯭ꯔꯦꯅꯤꯡ ꯑꯆꯥꯎ ꯑꯆꯥꯎꯕ ꯇꯧꯅꯤꯡꯗꯦꯕ ꯇꯧꯕꯁꯨ ꯉꯝꯃꯣꯏ ꯑꯩꯒꯤ ꯕ꯭ꯔꯦꯟ ꯌꯥꯗꯕꯒꯤ ꯑꯗꯨꯒꯤ ꯃ ꯆꯥꯄꯥꯥꯡ ꯑꯣꯏꯔꯁꯨ ꯇꯧꯈ꯭ꯔꯕꯅꯦ
ꯏꯅꯥꯎꯅꯨꯄꯤꯁꯤꯡ ꯊꯕꯛ ꯐꯖ ꯐꯖꯕ ꯇꯧꯔꯗꯤ ꯐꯔꯦꯅ ꯑꯩꯈꯣꯏꯒꯤꯗꯤ ꯏꯁ ꯏꯁ
ꯊꯕꯛ ꯐꯖꯕ ꯅꯠꯇꯦ ꯑꯩꯈꯣꯏꯗꯤ ꯃꯤꯒꯤ ꯃꯤꯅꯥꯏꯅꯦ ꯃꯤ ꯉꯅ ꯂꯥꯏꯔꯤꯛ ꯇꯥꯛꯑꯒ ꯄꯩꯁꯥ ꯇꯥꯟ ꯑꯣꯐꯤꯁꯥꯔꯒꯨꯝꯕ ꯁꯥꯔꯚꯤꯁꯀꯨꯝꯕ ꯇꯧꯔꯅꯤ ꯌꯥꯝ ꯅꯨꯡꯉꯥꯏꯒꯅꯤ
ꯑꯗꯨ ꯇꯧꯅꯤꯡꯉꯥꯏ ꯂꯩꯔꯦꯤꯛ ꯀꯟꯅ ꯄꯥꯔꯣꯅ
ꯂꯩꯔꯤꯛꯁꯦ ꯄꯥꯔꯁꯨ ꯁꯨꯛꯆꯪ ꯆꯪꯈ꯭ꯔꯦ
ꯑꯩꯒꯤ ꯁꯤꯁꯇꯔ ꯑꯗꯨꯗ ꯑꯃ ꯑꯗꯨꯝ ꯁ꯭ꯔꯕ ꯑꯣꯏꯕ ꯂꯩꯌꯦ ꯆꯠꯀꯦꯅ ꯑꯗꯨꯝ ꯀꯣꯏꯔꯛꯄ ꯌꯥꯒꯅꯤꯅ
ꯑꯣ ꯑꯣ ꯇꯨ ꯄꯥꯏ ꯂꯩꯇꯦ ꯂꯥꯢꯔꯤꯛ ꯄꯪꯕ ꯍꯥꯏꯁꯦ ꯌꯥꯝ ꯌꯥꯝ ꯐꯠꯇꯕꯅꯤ ꯍꯥꯏꯕꯗꯤ ꯑꯩꯈꯣꯏꯅ ꯇꯧꯅꯤꯡꯁꯨ ꯑꯩꯈꯣꯏꯅ ꯕ꯭ꯔꯦꯟꯅ ꯁꯞꯄꯣꯔꯠ ꯇꯧꯗꯔꯗꯤ ꯎꯄꯥꯏ ꯂꯩꯇꯦ
ꯍꯝ ꯍꯝ ꯍꯝ
ꯑꯩꯈꯣꯏꯒꯤ ꯕ꯭ꯔꯦꯟ ꯃꯅꯨꯡꯗ ꯂꯣꯏ ꯂꯩꯔꯦ ꯑꯁꯦꯡꯕ ꯍꯥꯏꯕꯗꯗꯤ ꯑꯩꯁꯦ ꯀꯣꯔꯣꯅꯥ ꯂꯥꯛꯄꯗꯒꯤ ꯑꯩꯅ ꯍꯧꯕꯅꯦ
ꯀꯣꯔꯣꯅꯥ ꯃꯇꯝꯗ ꯀꯔꯤ ꯇꯧꯔꯒ ꯂꯩꯈ꯭ꯔꯦ
ꯀꯣꯔꯣꯅꯥ ꯃꯇꯝꯗꯣ ꯑꯩꯈꯣꯏ ꯀ꯭ꯂꯥꯁ ꯏꯂꯚꯦꯟ ꯇꯨꯋꯦꯜꯞ ꯀꯥꯔ ꯂꯩꯕꯅꯤ ꯑꯗꯨ ꯀ꯭ꯂꯥꯁꯁꯨ ꯆꯠꯇ꯭ꯔꯦ ꯑꯣꯟꯂꯥꯏꯟ ꯀ꯭ꯂꯥꯁꯅꯦ ꯍꯥꯏꯅ ꯐꯣꯟꯁꯨ ꯂꯣꯏꯅ ꯂꯩꯍꯜꯂꯦ ꯑꯗꯨꯗꯒꯤ ꯑꯣꯟꯂꯥꯏꯟ ꯑꯦꯛꯖꯥꯝ ꯇꯧꯋꯦ ꯑꯗꯨꯗ ꯇꯧꯋꯦ ꯑꯗꯨꯗꯒꯤ ꯂꯥꯏꯔꯤꯛ ꯄꯥꯕꯁꯦ ꯑꯗꯨꯗꯒꯤ ꯄꯥꯗꯕꯁꯦ ꯄꯥꯇꯕꯁꯦ ꯍꯧꯖꯤꯛ ꯄꯥꯗꯔꯦ ꯑꯗꯨꯗꯒꯤ ꯂꯥꯢꯔꯤꯛ
ꯍꯝ ꯍꯝ ꯍꯝ
ꯀ꯭ꯂꯥꯁ ꯇꯦꯟ ꯇꯃ ꯐꯥꯎꯗꯤ ꯐꯖꯅ ꯂꯥꯢꯔꯤꯛ ꯄꯥꯕꯅꯦ ꯑꯗꯩ ꯑꯗꯨ ꯃꯇꯝꯒꯤ ꯕ꯭ꯔꯦꯟꯗꯣ ꯌꯥꯝ ꯄꯥꯝꯃꯨꯌꯦ ꯍꯥꯏꯕꯗꯤ
ꯑꯩꯠ ꯁꯕꯖꯦꯛ ꯄꯥꯏꯕꯗꯨ ꯂꯣꯏꯅ ꯚꯥ ꯇꯧꯅꯤ ꯑꯗꯨꯒ ꯑꯦꯛꯖꯥꯝꯗ ꯈꯔ ꯔꯤꯚꯤꯖꯟ ꯇꯧꯔꯒ ꯆꯠꯂ ꯄꯝꯃꯨꯌꯦ
ꯍꯧꯖꯤꯛꯇꯤ ꯕꯥꯏꯍꯔꯠ ꯃꯇꯝ ꯅꯠꯇꯦ ꯅꯪ ꯗꯥꯏꯍꯔꯠ ꯇꯧꯅꯤꯡꯉꯥꯏꯗ ꯌꯥꯃꯟ ꯈ꯭ꯔꯦꯅ
ꯑꯗꯨꯅꯤ ꯑꯗꯨ ꯑꯣꯏꯔꯁꯨ ꯄꯥꯔꯒ ꯀꯣꯛꯇ ꯄꯥꯔꯁꯨ ꯀꯣꯛꯇ ꯀꯨꯏꯅ ꯂꯩꯗꯦ ꯑꯗꯨꯝ ꯆꯠ
ꯑꯁ ꯂꯥꯢꯔꯤꯛ ꯄꯥꯕꯒꯤ ꯃꯑꯣꯡꯗ ꯂꯩꯔꯦꯅ
ꯑꯁꯤ ꯑꯦꯛꯖꯥꯝꯄꯜꯗ ꯁꯤ ꯆꯦꯞꯇꯔ ꯑꯃ ꯄꯥꯔꯦꯒꯅ ꯁꯤ ꯁꯤ ꯆꯦꯞꯇꯔꯗꯤ ꯈꯪꯈ꯭ꯔꯅꯤ ꯑꯇꯣꯞꯄ ꯆꯦꯞꯇꯔ ꯄꯥꯔꯗꯤ ꯑꯗꯨꯨꯝ ꯑꯗꯨꯝ ꯑꯗꯨꯝ ꯄꯥ ꯄꯥ ꯂꯣꯏꯅ ꯃꯤꯛꯁ ꯑꯞ ꯇꯧꯋꯦ ꯀꯟꯐ꯭ꯌꯨꯁꯇꯣ ꯀꯟꯐ꯭ꯌꯨꯁ ꯌꯥꯝ ꯆꯂꯦꯕ ꯑꯗꯨꯒꯤ ꯑꯗꯨꯝ ꯀꯥꯎꯕ ꯍꯥꯎꯔꯅꯤ ꯑꯗꯨꯗꯒꯤ ꯆꯪꯑꯣ ꯌꯥꯗꯦ
ꯑꯃꯔꯣꯝꯗ ꯆꯪꯉꯒ ꯑꯃꯔꯣꯝꯗ ꯊꯣꯛꯈꯤꯕ
ꯑꯃꯅꯣꯟꯗ ꯇꯥꯎꯋꯤꯌꯦ ꯑꯃꯔꯣꯝꯗ ꯆꯠꯀꯅꯤ
ꯇꯨꯝꯅꯤꯡꯕ ꯃꯥꯂꯦꯀꯣꯅꯪ
ꯍꯥ ꯍꯝꯗꯤ ꯇꯋꯦ ꯇꯨꯃꯤꯅꯤꯡꯗꯦ ꯍ ꯍ ꯍ ꯍ ꯍ
ꯍ ꯍ ꯍ ꯍ ꯍ
ꯍꯥꯏꯕ ꯍꯩꯇꯕꯒꯤꯅꯦ ꯆꯨꯝꯃꯦ ꯑꯩꯗꯤ ꯑꯗꯨꯝ ꯇꯧꯔꯒꯁꯨ ꯇꯨꯝꯅꯤꯡꯗꯝꯅꯦ ꯑꯍꯨ
ꯑꯗꯨꯝ ꯒ꯭ꯌꯥꯟ ꯇꯥꯔꯒ ꯂꯣꯏꯔꯦꯅ ꯍꯥ
ꯈꯪꯗꯦ ꯇꯧꯋꯦ ꯅꯨꯡꯉꯥꯢ ꯅꯪꯗꯤ ꯑꯩꯈꯣꯏꯒꯤ ꯁꯤ ꯑꯩꯈꯣꯏꯒꯤꯁꯦ ꯀꯌꯥꯝ ꯀꯨꯏꯔꯦ
ꯁꯤ ꯁꯤꯖꯤꯟꯅꯕ꯭ꯔꯣ ꯑꯩꯁꯦ ꯀꯩꯅꯣ ꯍꯟꯗꯛꯀꯤ ꯄ꯭ꯔꯣꯖꯦꯛꯇꯒꯤꯗꯤ ꯇꯧꯕꯅꯦꯕꯀꯣ ꯑꯗꯨꯒ ꯑꯥ ꯀꯩ ꯍꯥꯏ ꯑꯩꯉꯣꯟꯗ ꯐꯥꯔꯁꯇꯤ ꯇꯧꯔꯛꯄꯅꯦ ꯃꯣꯏꯅ ꯆꯦ ꯒ꯭ꯔꯨꯞ ꯀꯩ ꯀꯥꯁꯦꯝꯗ꯭ꯔꯤꯉꯩꯗ
ꯑ ꯑꯣ ꯌꯥꯔꯦ ꯁꯤ ꯇꯣꯄꯤꯛ ꯁꯤ ꯇꯣꯄꯤꯛꯁꯦ ꯍꯥꯏꯔꯔꯣꯏꯒꯦ ꯀꯥꯎꯔꯒ ꯑꯃꯨꯛ ꯍꯪꯈ꯭ꯔꯦ ꯑꯩꯗꯣ ꯑꯗꯨꯅꯦ ꯕ꯭ꯔꯦꯟꯁꯨ ꯌꯥꯗꯦ ꯍꯥꯏꯕꯗꯣ ꯅꯪꯁꯨ ꯈꯪꯈ꯭ꯔꯦꯀꯣ
ꯎꯝ
ꯄꯤꯛ ꯍꯥꯏꯕ ꯋꯥꯗꯣ ꯑꯗꯨꯝ ꯀꯥꯎꯔꯒ ꯍꯥꯏꯕꯗꯣ
ꯑꯗꯨ ꯑꯗꯨ ꯇꯧꯔꯒ ꯂꯣꯏꯈ꯭ꯔꯦ
ꯍꯦ ꯎꯝ
ꯍꯪꯅꯤꯉꯥꯏ ꯃꯌꯥꯝ ꯂꯩꯕꯗꯨ
ꯎꯝ ꯍꯣꯏ ꯑꯗꯨꯝꯅ ꯇꯧꯔꯁꯦꯕ ꯍꯣꯏ ꯆꯤꯟꯅ ꯁꯤꯗꯤ ꯍꯥꯏꯔ ꯀꯥꯟꯅꯗ꯭ꯔꯦ ꯃꯤꯅ ꯇꯥꯔꯒ ꯁꯥꯎꯔꯒ ꯏꯕꯥꯅꯤ ꯔꯤꯖꯦꯛ ꯇꯧꯕꯤꯒꯔꯗꯤ ꯏꯕꯥꯅꯤ ꯃꯥꯡꯉꯦ
ꯂꯥꯂꯥꯂꯩ
ꯕꯣꯜ ꯌꯦꯡꯒꯗꯕꯅꯤꯅ ꯑꯗꯨꯝ ꯂꯩꯈ꯭ꯔꯅꯤꯅ
ꯑꯗꯨꯅꯦ ꯍꯣꯏ ꯏꯃꯥ ꯏꯄꯥꯗꯤ ꯅꯨꯡꯉꯥꯏꯔꯤꯕꯣ
ꯎꯝ ꯅꯨꯡꯉꯥꯏꯔꯤꯌꯦ ꯃꯣꯏꯁꯨ ꯃꯣꯏꯁꯨ ꯌꯨꯝꯗ ꯂꯩꯌꯦ
ꯑꯣ ꯕꯣꯜ ꯌꯦꯡꯕ ꯕꯣꯜ ꯌꯦꯡꯕ꯭ꯔꯥ ꯌꯦꯡꯗꯕ꯭ꯔꯥ ꯀꯣ
ꯃꯣꯏꯗꯤ ꯈꯪꯗꯦ ꯕꯣꯜ ꯌꯦꯡꯕ꯭ꯔꯥ ꯌꯦꯡꯗꯕ꯭ꯔꯥ
ꯑꯦ ꯌꯦꯡ ꯅꯣꯏ ꯑꯗꯨ ꯑꯗꯨꯗ ꯌꯨꯇꯨꯕꯔ ꯑꯃ ꯂꯩꯅ ꯅꯨꯄꯤ ꯑꯃ ꯑꯩꯈꯣꯏ ꯑꯩꯈꯣꯏꯒꯤ ꯁꯥꯒꯩ
ꯀ ꯀꯔꯤ ꯇꯧꯕ ꯍꯥꯏꯕ
ꯌꯨꯇ꯭ꯌꯨꯕꯔ ꯂꯩꯅ ꯑꯩꯈꯣꯏꯒꯤ ꯁꯥꯒꯩ ꯅꯨꯄꯤ ꯑꯃ ꯋꯥ ꯋꯥ ꯉꯥꯡꯕ ꯌꯥꯝ ꯍꯩꯕꯗꯣ ꯑꯗꯨꯝ ꯃꯄꯥꯟꯗ ꯊꯣꯛ ꯃꯄꯥꯟ ꯆꯠꯈ꯭ꯔꯦꯅ
ꯆꯠꯈ꯭ꯔꯦ
ꯑꯥꯎ ꯐꯖꯅꯗꯤ ꯉꯥꯡꯉꯤꯍꯦ ꯃꯥꯗꯣ ꯑꯩꯈꯣꯏ ꯁꯥꯒꯩꯒꯤ ꯅꯨꯄꯤ ꯐꯖꯅ ꯃꯥꯜꯂꯦ ꯑꯩꯈꯣꯏ ꯀꯨꯟꯗꯁꯨ
ꯑꯁ ꯑꯩꯈꯣꯏ ꯈꯨꯟꯗꯁꯨ ꯑꯩꯒꯤ ꯑꯦꯟꯇꯤ ꯑꯃ ꯄꯨꯔꯥ ꯇꯥꯏꯒꯔꯒꯤ ꯇꯥꯏꯞꯇ ꯑꯃ ꯂꯩꯕꯅꯤ ꯇꯧꯕꯅꯦ ꯃꯤꯅ ꯀꯤꯅꯕꯅꯦ ꯃꯤꯅ ꯃꯉꯣꯟꯗ ꯄꯩꯁꯥ ꯊꯧꯕ ꯂꯥꯛꯑꯗꯤ ꯃꯥꯅ ꯑꯗꯨꯝ ꯀꯔꯤ ꯍꯥꯏꯁꯤꯔꯥ ꯃꯥꯅ ꯈꯠꯅꯔꯒ ꯑꯗꯨꯝ ꯇꯥꯟꯊꯣꯛꯈ꯭ꯔꯅꯤ
ꯅꯪꯅ ꯈꯠꯅꯕ ꯍꯧꯔꯒ ꯇꯥꯟꯊꯣꯛꯄ
ꯑꯗꯨꯅꯦ ꯃꯥꯅ ꯃꯤꯒꯤ ꯄꯩꯁꯥ ꯄꯤꯅꯤꯉꯥꯏ ꯂꯩꯔꯒ ꯃꯥꯅ ꯈꯟꯅꯕ ꯂꯩꯕꯅꯤꯀꯣ ꯑꯩꯈꯣꯏ ꯁꯥꯒꯩꯒꯤ ꯅꯨꯄꯤꯁꯤꯡꯁꯦ ꯑꯃꯗꯤ ꯑꯩꯁꯨꯅꯦ ꯌꯥꯗꯦꯗꯤ ꯌꯥꯗꯦ
ꯐꯔꯦ ꯀꯣ ꯑꯗꯨ ꯗꯤ ꯋꯥꯆꯦꯞ ꯋꯥꯆꯦꯞꯇ ꯀꯩꯅꯣ ꯇꯧꯕꯁꯦ ꯀꯔꯤ ꯀꯔꯤꯅꯣ ꯍꯣꯠꯅꯅꯤꯡꯉꯥꯏ
ꯍꯣꯏ ꯍꯣꯏ ꯍꯣꯏ
ꯐꯔꯦ ꯐꯔꯦ ꯑꯗꯨꯗꯤ
ꯑꯥ